ꯑꯥ
ꯥ ꯀꯩꯗꯧꯔꯤꯅꯣ
ꯎꯝ ꯆꯥꯛ ꯆꯥꯕ ꯂꯣꯏꯔꯒ ꯂꯩꯌꯦ
ꯎꯝ
ꯅꯣꯏꯗꯤ
ꯍꯥ
ꯅꯣꯏꯗꯤ
ꯑꯩꯗꯤ ꯆꯥꯛ ꯆꯥꯔꯒ ꯑꯩꯈꯣꯏ ꯏꯕꯨꯡ ꯃꯅꯥꯛꯇ ꯂꯩ ꯇꯥꯕ꯭ꯔ
ꯍꯥ
ꯕꯣꯜ ꯌꯦꯡꯂꯣꯏ
ꯌꯦꯉꯒꯅꯤꯗ ꯉꯥꯏꯔꯤꯅꯦ
ꯑ ꯀꯅꯥ ꯁꯄꯣꯔꯠ ꯇꯧꯕ꯭ꯔꯣ
ꯍꯥ ꯀꯅꯥ ꯁꯞꯄꯣꯔꯠ ꯇꯧꯕ꯭ꯔꯣ
ꯑꯩꯗꯤ ꯄꯣꯔꯇꯨꯒꯜꯅꯤ ꯉꯁꯤꯗꯤ
ꯃꯥꯟꯅꯗꯦꯅꯦ ꯑꯗꯨꯗꯤ ꯀꯅꯥꯅ ꯉꯝꯕ꯭ꯔꯥ ꯌꯦꯡꯁꯦ
ꯅꯪ ꯁ꯭ꯄꯦꯟꯂꯣ
ꯑꯩ ꯏꯁꯄꯦꯟꯅꯦ ꯍꯣꯢ
ꯌꯥꯝꯃꯔꯣ
ꯑ ꯍꯣꯏ
ꯑ ꯑꯣꯏꯔꯤ
ꯍ
ꯀꯩ ꯕꯤꯠꯇꯅꯣ ꯑꯗꯨ ꯅꯨꯄꯥꯗꯨꯕꯣ
ꯑ ꯑꯗꯨꯝ ꯇꯧꯕꯅꯦ ꯀꯩꯅꯣ ꯅꯪꯁꯨ ꯀꯔꯤ ꯕꯤꯠꯇ ꯄꯣꯔꯇꯨꯒꯜ ꯇꯧꯕ꯭ꯔꯣ
ꯑꯣ ꯁꯣꯅꯥꯗꯣ ꯑꯖꯤꯛ ꯐꯥꯎꯔꯤꯁꯤꯕꯣ
ꯍꯣꯏ ꯅꯠꯇꯦ ꯑꯩꯅ ꯑꯁꯦꯡꯕ ꯇꯧꯕꯗꯤ ꯎꯝ ꯑꯥꯔꯖꯦꯟꯇꯤꯅꯥꯅꯦ
ꯑꯥꯔꯖꯦꯟꯇꯤꯅꯥ ꯑꯁꯦꯡꯕꯗꯤ
ꯍꯣꯏ ꯑꯗꯣ ꯉꯁꯤ ꯁꯥꯅꯕꯗꯤ ꯁ꯭ꯄꯦꯟ ꯇꯧꯒꯅꯤꯕ
ꯑꯣ ꯑꯣ ꯌꯦꯡꯁꯦ ꯌꯦꯡꯁꯦ ꯄꯩꯁꯥ ꯊꯥꯅꯁꯤꯔ
ꯊꯥꯟꯅꯁꯤꯅꯦ ꯁꯨꯛꯉꯝ ꯉꯝꯂꯣꯏ ꯍꯥꯏꯕꯤꯒꯦ ꯅꯪꯅ ꯁꯄꯣꯔꯠ ꯇꯧꯕꯗꯣ
ꯑ ꯄꯣꯔꯇꯨꯒꯜ ꯉꯝꯃꯣꯏ
ꯉꯝꯃꯣꯏ
ꯉꯝꯒꯅꯤ
ꯍꯣꯏ ꯑꯗꯨ ꯌꯦꯡꯁꯦꯅ
ꯌꯦꯡꯁꯦ ꯑꯩ ꯑꯩ ꯂꯣꯏꯔꯒ ꯀꯣꯜ ꯇꯧꯔꯛꯀꯦ
ꯅꯪ ꯅꯪꯒꯤ ꯉꯝꯕ꯭ꯔꯥ ꯑꯩꯒꯤ ꯉꯝꯕ꯭ꯔꯥ ꯍꯥꯏꯕꯗꯨꯣ
ꯍꯣꯏ ꯑꯩ ꯍꯦꯛ ꯂꯣꯏꯔꯒ ꯀꯣꯜ ꯇꯧꯔꯛꯀꯦ ꯌꯦꯡꯅꯕ ꯇꯥꯔꯦ
ꯑ ꯌꯦꯡꯅꯁꯦ ꯑꯦ ꯃꯣꯏꯗꯤ ꯁꯨꯡ ꯉꯝ ꯉꯝꯂꯣꯏ ꯍꯥꯏꯕꯤꯒꯦ ꯃꯣꯏꯗꯤ ꯑꯍꯥꯟꯕ ꯁꯤꯕ ꯀꯥꯟꯗꯁꯨ ꯀꯔꯤꯁꯨ ꯌꯥꯗ꯭ꯔꯦ
ꯑꯗꯨ ꯋꯥꯅ ꯇ ꯅꯍꯥꯟ ꯅꯨꯔꯣ ꯀꯞ ꯅꯌꯨꯔꯣ ꯀꯞ ꯐꯥꯏꯅꯜꯁꯅꯦꯕꯗꯣ
ꯑꯥ
ꯄꯦꯟ ꯄꯨꯁꯨ ꯀꯣꯜ ꯇꯥꯏꯌꯦꯕ ꯐꯥꯏꯅꯦꯜꯗꯣ
ꯑ ꯈꯪꯉꯦ ꯈꯪꯉꯦ ꯍꯣꯏ
ꯑꯗ ꯆꯒ ꯉꯝꯗꯗꯗꯤ
ꯍꯣꯏ ꯑꯗꯨ ꯌꯦꯡꯁꯦ
ꯑꯦ
ꯔꯣꯅꯥꯜꯗꯣ ꯣꯜꯁꯨ ꯄꯥꯏꯗꯕꯗꯣ
ꯑꯁ ꯃꯥꯗꯤ ꯑꯍꯟ ꯑꯣꯏꯕꯩꯅꯤꯅꯦ ꯀꯥꯎꯕꯨ ꯀꯥꯎꯔꯗꯤ ꯑꯁ ꯀꯤ ꯄꯔꯒ ꯄꯥꯏꯔꯅꯤꯗ
ꯑꯗꯣ ꯀꯩꯅꯣꯈꯣꯏꯁꯨ ꯃꯦꯁꯤ ꯈꯣꯏꯁꯨ ꯑꯍꯟꯅꯤꯅ ꯃꯣꯏ ꯒꯣꯜ ꯆꯪꯍꯟꯕꯗꯨꯗꯤ
ꯃꯦꯁꯤ ꯃꯣꯏ ꯄꯥꯟꯅꯕ ꯇꯤꯝꯗꯤ ꯑꯁ ꯏꯖꯤꯞꯄꯨ ꯕꯣꯜꯗ ꯐꯥꯎꯔꯣꯅꯦ
ꯍꯣꯏꯅꯦ ꯑꯗꯨ ꯃꯣꯏ ꯍꯥꯏ ꯑ ꯅꯍꯥꯟ ꯑꯌꯨꯛ ꯉꯟꯇꯥꯅ ꯄꯨꯡ ꯊ꯭ꯔꯤꯗ ꯁꯤꯕꯗꯨ ꯅꯪ ꯌꯦꯡꯗꯦ
ꯑꯁ ꯑꯥꯖꯨꯟꯅꯥꯒꯤ ꯃꯦ ꯑꯃ ꯐꯥꯎ ꯌꯦꯡꯅꯦ
ꯑꯥ ꯆꯞ ꯃꯥꯟꯅꯦꯩ ꯑꯗꯨꯗꯤ ꯑꯩꯈꯣꯏꯁꯨ ꯄꯣꯔꯇꯨꯒꯜꯒꯤ ꯌꯦꯡꯗꯦ
ꯑꯁ ꯑꯩꯗꯤ ꯑꯥꯖꯅꯤꯅ ꯍꯥꯏꯦ ꯍꯥꯏꯔꯦꯒ
ꯍꯤꯡꯒꯅꯤꯌꯦ
ꯄꯣꯆꯨꯀꯒꯦ ꯁꯄꯦꯟ ꯁꯦꯄꯣꯔꯠ ꯍꯕꯨꯒ ꯅꯗꯤ
ꯍꯣꯏ ꯑꯩꯅ ꯁꯞꯄꯣꯔꯠ ꯇꯧꯔꯒ ꯌꯦꯡꯕꯗꯤꯀꯣ ꯁꯄꯦꯟ ꯑꯗꯨꯒ ꯐ꯭ꯔꯥꯟꯁ
ꯑꯁ ꯐ꯭ꯔꯥꯟꯁꯅꯦꯁꯄꯣꯠꯇꯧꯑꯣꯅꯦ ꯑꯝꯕꯄꯦꯗ ꯑꯄꯦꯒꯤ ꯑꯗꯎꯗꯔꯣ ꯔꯣꯅꯥꯜꯗꯣꯅꯦ
ꯑꯣ ꯑꯗꯨ ꯍꯣꯏ ꯍꯥꯟꯅꯗꯤꯗꯨꯅꯤꯅ ꯍꯧꯖꯤꯛꯇꯤ ꯃꯥ ꯆꯦꯟꯖ ꯇꯧꯈ꯭ꯔꯕꯗꯨꯗꯤ
ꯑꯗꯔꯣ
ꯅꯪ ꯑ ꯕꯤꯗꯤꯌꯣꯌꯦꯡꯗꯦ
ꯑ ꯑꯗꯨ
ꯅ ꯑ ꯅꯠꯇꯦ ꯍꯣꯏ ꯐꯦꯛꯁꯨ ꯂꯩꯌꯦ ꯈꯪꯉꯦ ꯑꯗꯨꯣ ꯐꯦꯛ ꯅꯠꯇꯦ ꯁꯤꯗꯤꯌꯦ
ꯅꯟ ꯀꯥꯏ ꯈꯪꯕꯥ
ꯍꯥ ꯀꯅꯥ ꯍꯥꯏꯕꯤꯕ꯭ꯔꯥ ꯑꯁꯦꯡꯕꯅꯤ ꯍꯥꯏꯕꯗꯣ
ꯑꯥ ꯕꯤꯗꯤꯑꯣꯗ ꯌꯦꯡꯕꯅꯦ
ꯍꯣꯏꯅꯦ ꯍꯣꯏꯅꯦ ꯆꯥꯛ ꯆꯥꯔꯕꯣ
ꯍꯣꯏ ꯆꯈ꯭ꯔꯦ
ꯍꯣꯌ ꯍꯪꯈꯔ꯭ꯦ ꯀꯣ꫰ ꯍꯪꯈꯔ꯭ꯦꯀꯣ
ꯍꯪꯈ꯭ꯔꯦ ꯉꯁꯥꯏ ꯍꯪꯈ꯭ꯔꯦ
ꯀꯜ ꯇꯧꯕꯅꯦ ꯏꯕꯨꯡꯁꯨ ꯇꯧꯋꯤꯅꯦ ꯍꯌꯦꯒꯨ ꯆꯪꯛ ꯑꯅꯤꯃꯛ ꯇꯧꯋꯤꯅꯦ ꯑ
ꯀꯔꯌꯥ
ꯅꯅꯨꯡꯉꯥꯏꯅ ꯂꯩꯕꯔꯥꯅꯪꯗꯤ
ꯍꯣꯏ ꯅꯨꯡꯉꯥꯏꯅ ꯂꯩꯌꯦ
ꯑꯥ
ꯑꯩꯉꯣꯟꯗ ꯍꯪꯕ꯭ꯔꯥ
ꯍꯥ ꯀꯩꯕ
ꯑ ꯀ꯭ꯔꯤꯁꯨ ꯍꯥꯏꯟꯗꯦ
ꯎꯝ ꯃꯁꯤ ꯌꯦ
ꯍꯥꯥ
ꯐꯨꯝꯃꯦꯁꯤ ꯌꯦꯉꯅꯤ ꯀꯣ
ꯀꯔꯤꯦ
ꯐꯨꯜ ꯃꯦꯠꯁ ꯌꯦꯡꯏꯀꯣ
ꯑꯍꯣꯏ ꯌꯦꯡꯒꯅꯤ ꯉꯁꯤ ꯑꯩꯈꯣꯏ ꯉꯥꯏꯔ ꯂꯩꯕꯅꯤ ꯑꯩꯈꯣꯏ ꯆꯥꯅꯉꯥꯏ ꯂꯣꯏ ꯁꯦꯝꯕ ꯂꯣꯏꯈ꯭ꯔꯦ
ꯎꯝ ꯅꯪꯗꯤ ꯑ ꯌꯥꯝ ꯌꯨꯝꯗ ꯌꯥꯝ ꯅꯨꯡꯉꯥꯏꯅ ꯂꯩꯕ ꯃꯥꯜꯂꯦꯗ
ꯎꯝ ꯅꯪ ꯌꯨꯝꯗ ꯂꯩꯇꯦ
ꯍꯥ
ꯑꯍꯣꯏ ꯌꯨꯝꯗ ꯂꯩꯇꯕ꯭ꯔꯣ ꯅꯪꯗꯤ
ꯑꯩꯗꯤ ꯑꯁ ꯑꯣꯏꯅ ꯂꯩꯇꯦ
ꯎꯝ
ꯀꯩ ꯇꯧꯕꯥ ꯂꯩꯕꯅꯣ ꯎ ꯅꯠꯇꯦ ꯑꯗꯨꯝ ꯌꯨꯝꯒꯤ ꯊꯕꯛꯇ ꯀꯩꯃ ꯇꯧꯗ꯭ꯔꯣ ꯌꯔꯕꯣ
ꯇꯎꯗꯦ ꯀꯂ ꯏꯁ ꯇꯝꯒ ꯂꯩꯦ
ꯑꯣ ꯀꯔ ꯀ ꯄꯨꯅꯤꯁ ꯇ ꯍꯕꯨꯁ
ꯀꯣꯝꯂꯥ ꯁꯕꯤꯗ ꯀꯣꯝꯂꯥ ꯁꯕꯤ ꯈꯪꯕ
ꯑ ꯏꯝꯐꯥꯜꯗ ꯅꯠꯇꯦ ꯆꯥꯟꯗꯦꯜ ꯂꯣꯝꯗ
ꯎꯝ ꯈꯄꯨꯝꯕ ꯑꯃꯁꯨ ꯇꯣꯉ ꯊꯩꯕꯤ ꯍꯥꯏꯕ ꯑꯃ ꯂꯩꯌꯦꯕ ꯄꯕꯨꯝ ꯁꯥꯏꯗ
ꯑꯥ ꯈꯪꯗꯦ
ꯐꯔꯁ ꯁꯦꯃꯤꯁꯇꯔꯔꯣ
ꯎꯝ ꯍꯜꯂꯣ
ꯎꯇꯥꯔꯣ
ꯎꯝ ꯇꯥꯏ ꯍ
ꯅꯨꯡꯉꯥꯏꯌꯦ ꯅꯪꯅ ꯉꯥꯡꯕꯗꯣ ꯈꯔ ꯂꯥꯞꯅꯗꯒꯤ ꯇꯥꯕ
ꯑꯣ ꯑꯩ ꯐꯣꯟꯗꯣ ꯂꯥꯞꯂꯤ ꯈꯔ ꯊꯝꯕ ꯎ ꯎꯝ ꯃꯕ꯭ꯔ
ꯍꯣꯏ
ꯍꯜꯂꯣ ꯍꯧꯖꯤꯛꯇ ꯇꯥꯔꯕꯣ
ꯎꯝ ꯇꯥꯈ꯭ꯔꯦ ꯐꯖꯅ
ꯑ ꯍꯀ ꯍꯀ ꯁꯨꯝ ꯅꯨꯡꯉꯥꯏꯅ ꯂꯩꯀꯣ ꯌꯨꯝꯗ
ꯍꯣꯏ ꯅꯨꯡꯉꯥꯏ ꯂꯩꯌꯦ ꯎꯝ
ꯍꯣꯏ ꯆꯥꯛ ꯊꯦꯡ ꯊꯦꯡ ꯆꯥꯕ꯭ꯔꯥ
ꯎꯝ ꯉꯁꯤꯗꫭ ꯍꯣꯏ ꯊꯦꯡꯅ ꯆꯥꯡꯁꯤꯗꯣ ꯑꯥꯗ ꯏꯅꯥꯎꯅꯨꯄꯥꯒꯤ ꯕꯥꯔꯗꯦ ꯂꯩꯕ ꯑꯗꯨꯏ ꯑꯗꯨꯗ ꯆꯥꯈ꯭ꯔꯦ
ꯀꯩꯅ
ꯑꯩꯈꯣꯏꯗꯣ ꯌꯦꯟꯒ ꯑꯣꯛꯁꯥ
ꯑꯣ ꯑꯁ ꯃ ꯇꯥꯡꯃꯒꯛꯇꯪꯃꯤꯟꯅ
ꯑ ꯅꯣꯏꯗꯤ ꯆꯥꯡ ꯉꯟꯅ ꯆꯥꯕ꯭ꯔꯥ
ꯑꯁ ꯌꯥꯝ ꯑꯩꯈꯣꯏ ꯊꯦꯡꯉꯤꯗ
ꯅꯣꯏ ꯕꯣꯜ ꯌꯦꯡꯅꯉꯥꯏꯒꯤ ꯉꯥꯏꯈ꯭ꯔꯦ
ꯑꯣ ꯉꯥꯏꯔꯤꯅꯦ ꯍꯧꯖꯤꯛ ꯆꯥꯛꯄꯨꯗꯤ ꯆꯠꯅ ꯑꯩꯗꯤ ꯆꯥꯔꯦ ꯑꯩꯈꯣꯏ ꯏꯕꯨꯡꯈꯣꯏ ꯂꯣꯏ ꯆꯥꯗꯦꯕ ꯅꯪꯁꯨ ꯉꯥꯏꯔꯤꯔꯣ
ꯎꯝ ꯍꫭꯏ
ꯉꯥꯏꯔꯤꯅꯦ
ꯑꯍꯣꯏ ꯉꯥꯏꯌꯦ
ꯌꯦ ꯅꯔ ꯁꯤꯀꯣ
ꯌꯦꯡꯅꯁꯦ ꯀꯅꯥꯅ ꯉꯝꯕ꯭ꯔꯥ
ꯏꯩꯅꯕꯨ ꯇꯥꯔꯦ
ꯅꯪꯁꯨ ꯔꯣꯅꯥꯜꯗꯣꯅ ꯉꯝꯒꯅꯤ ꯍꯥꯏꯅ ꯂꯩꯈ꯭ꯔꯦ
ꯑ ꯅꯪꯁꯨ ꯌꯥꯝ ꯃꯥꯅ ꯉꯝꯕꯅꯤꯅ ꯂꯩꯔꯤꯀꯣ
ꯍꯣꯏ
ꯀꯔꯤ ꯍꯥꯏꯅꯕ ꯇꯥꯔꯦ
ꯌꯥꯃꯥꯜꯗꯣ ꯐꯖꯩꯩꯅꯈ꯭ꯔꯦꯔꯣ ꯃꯥꯅ ꯕꯣꯜ ꯄꯥꯏꯕꯁꯇꯥꯥꯎ
ꯑꯁ ꯑꯁ ꯒꯣꯜꯗꯤ ꯄꯥꯏꯕꯗꯤ ꯌꯥꯝ ꯍꯩꯌꯦꯕꯀꯣ ꯑꯗꯨꯕꯨ ꯃꯥ ꯑꯁ ꯌꯥꯝ ꯄꯣꯝꯝꯕꯒꯨꯝ ꯏꯕꯣ ꯌꯥꯝ ꯂꯩꯕ
ꯔꯣꯅꯥꯜꯗꯣꯁꯨ ꯂꯩꯕꯗꯨꯗꯤ ꯔꯣꯅꯥꯜꯗꯣꯗꯤ
ꯑꯁ ꯑꯗꯨꯁꯨ ꯑꯁ ꯌꯥꯝꯃꯥꯅ ꯍꯦ ꯂꯩ ꯌꯥꯝꯃꯥꯗꯤ ꯌꯥꯝ ꯐꯥꯎꯗꯕꯅꯤꯅ ꯑꯗꯨꯕꯨ ꯑꯁ ꯍꯧꯖꯤꯛ
ꯍꯣꯏ ꯃꯥꯗꯤ ꯃꯥꯗꯤ ꯑ ꯁꯨꯕꯨ ꯀꯨꯏꯗ꯭ꯔꯤꯅ
ꯑ ꯑꯗꯨꯗꯣ ꯍꯦꯛ ꯈꯥꯎꯔꯒ ꯑꯗꯨꯝ ꯏꯒꯣ ꯌꯥꯝꯃꯗꯤ ꯀꯅꯥ ꯄꯥꯝꯗꯣꯏꯅꯣ ꯑꯝꯕꯥꯄꯦꯒꯨꯝꯗ ꯏꯆꯝ ꯆꯝꯕꯨꯗꯤ
ꯅꯪ ꯕꯣꯜꯁ ꯅꯗ꯭ꯔꯣ
ꯁꯥꯅꯩ
ꯑꯗꯣ ꯕꯣꯁꯅꯕ ꯀꯥꯟꯗ ꯅꯪꯁꯨ ꯑꯦꯛꯇꯤꯡ ꯇꯧꯔꯝꯒꯅꯤꯅ
ꯑꯁ ꯑꯦꯛꯇꯤꯡ ꯑꯅꯤꯖꯃ ꯃꯥꯒꯤ ꯀꯁ ꯌꯥ ꯏꯇꯤꯆꯨꯛꯇꫭ ꯑꯁ ꯈꯔ ꯄꯥꯝꯖ ꯍꯥꯏꯗꯤ
ꯍꯣꯏ ꯅꯪꯅ ꯍꯣꯏ ꯅꯪꯅ ꯄꯥꯝꯗꯕꯒꯤꯅꯦ ꯑꯗꯨꯗꯤ
ꯅꯪꯁꯤ ꯔꯣꯅꯥꯜꯗꯣ ꯀꯩ ꯄꯥꯝꯗ꯭ꯔꯤꯅꯣ
ꯍꯣꯏ ꯑꯩꯈꯣꯏꯁꯨ ꯅꯪꯅ ꯁꯞꯄꯣꯔꯠ ꯇꯧꯕꯗꯨ ꯑꯗꯨ ꯅꯨꯄꯥꯗꯨ ꯄꯥꯝꯗꯕꯒꯤꯀꯣ ꯃꯥꯒꯤ ꯍꯩꯅꯗꯕꯗꯨ ꯌꯥꯝ ꯑꯣꯏ
ꯍꯦꯟꯇꯥꯛꯁꯤꯗꯤ ꯌꯥꯝ ꯌꯥꯝ ꯌꯥꯝ ꯂꯩꯕꯅꯤꯗ ꯄꯥꯝꯃꯨ ꯄꯥꯝꯗ꯭ꯔꯗꯤ ꯄꯥꯝꯕꯨ ꯄꯥꯝꯗ꯭ꯔꯗꯤ ꯌꯥꯟꯕꯅꯤꯕ ꯑꯗꯨꯗꯤ ꯑꯩ ꯃꯄꯥꯟ ꯊꯣꯛꯈꯤꯒꯦꯀꯣ
ꯎꯝ
ꯄꯨꯊꯣꯔꯛꯀꯦ ꯈꯔ ꯂꯩꯔꯒ ꯍꯜꯂꯣ ꯍꯜꯂꯣ ꯍꯣꯔꯦꯟ ꯑꯃꯨꯛ ꯇꯧꯔꯛꯀꯦꯀꯣ
ꯍꯣꯏ
ꯍꯣꯔꯦꯟ ꯑꯃꯨꯛ ꯇꯧꯔꯛꯀꯦꯕ ꯑ ꯑ ꯊꯝꯃꯦ ꯊꯝꯃꯦ